ꯇꯥꯕ꯭ꯔꯣ
ꯑꯧ ꯇꯥꯏꯌꯦ
ꯑ
ꯎꯝ
ꯋꯥꯟꯕ꯭ꯔꯣ
ꯅꯨꯡꯉꯥꯏꯔꯤꯌ‌ꯦ
ꯅꯨꯡꯉꯥꯏꯔꯤ ꯑꯦ ꯌꯥꯝ ꯇꯞꯅ ꯉꯥꯡꯍꯦ
ꯍꯁꯥꯏ ꯇꯞꯒꯦ
ꯇꯦꯖꯤꯅ ꯍꯥꯏꯔꯛꯄꯗꯣ ꯌꯥꯝꯅ ꯑꯦ ꯍꯥꯏꯕ ꯃꯇꯝꯗ ꯅꯨꯡꯉꯥꯏꯔꯤ ꯑꯦ ꯍꯥꯏꯕ ꯃꯇꯝꯗ ꯌꯥꯝ ꯇꯞꯅ ꯀꯥꯟꯅꯕ
ꯑꯣꯥꯎꯔꯤ ꯌꯦꯦ
ꯀꯩꯗꯧꯔꯤꯅꯣ ꯄ꯭ꯔꯣꯗꯤ
ꯑꯩ ꯂꯝꯄꯥꯛ ꯂꯝ ꯂꯝꯄꯥꯛ ꯒ꯭ꯔꯥꯎꯟꯗ ꯐꯝꯂꯤ ꯏꯁꯤꯡ ꯏꯁꯤꯡ ꯍꯥꯏꯅꯦ ꯅꯨꯡꯁꯤꯠ ꯏꯪꯕ ꯂꯧꯗꯨꯅ
ꯁꯥꯗꯕ꯭ꯔꯥ ꯅꯨꯡꯁꯥ ꯁꯥꯗꯕ꯭ꯔꯥ ꯑꯣ ꯅꯧꯔꯤ
ꯅꯣꯡ ꯉꯁꯥꯏꯗꯣ ꯈꯔ ꯆꯨꯔꯝꯃꯦ
ꯍ
ꯅꫭꯡ ꯆꯨꯔꯝꯃꯒ ꯑꯃꯒ ꯑꯃꯨꯛꯀ ꯅꯨꯡꯁꯥ ꯊꯣꯛꯔꯛꯄꯗꯤ ꯅꯨꯡꯁꯤꯠ ꯂꯧꯔꯒ ꯂꯝꯄꯥꯛꯇ ꯏꯆꯤꯛ ꯆꯤꯡꯅ ꯀꯣꯛ ꯃꯆꯥꯁꯤ ꯌꯥꯟꯗꯣꯛꯈ꯭ꯔꯦꯅ ꯈꯜꯂꯒ ꯂꯩꯕꯅꯤꯅ ꯇꯥꯕ꯭ꯔꯣ
ꯇꯥꯏꯌꯦ
ꯎꯝ
ꯇꯌꯦ ꯇꯥꯏꯌꯦ ꯀꯔꯤ ꯍꯦꯟꯖꯥꯡ ꯆꯥꯔꯒꯦ
ꯁꯥꯡꯕꯗ ꯏ ꯊꯣꯛꯄ ꯏ ꯊꯣꯛꯄ ꯆꯥꯏ
ꯀꯔꯝꯕ ꯃꯈꯜꯒꯤ ꯏ ꯊꯣꯛꯄ ꯉꯥ ꯌꯦꯟ ꯑꯣ ꯃꯥꯅꯤ
ꯎ ꯑꯗꯨ ꯃꯔꯛꯇ ꯎꯝ ꯌꯥꯎꯋꯦ ꯍꯥꯏꯕ ꯇꯥꯔꯦ ꯑꯗꯨꯝ
ꯎꯝ
ꯑꯗꯨꯒꯤ ꯏ ꯂꯥꯛꯄ ꯃꯥꯂꯦ ꯑꯗꯨꯒꯤ ꯁꯥꯒꯠ ꯁꯥꯕꯀꯣ
ꯎꯝ
ꯍꯧꯖꯤꯛꯄꯨꯗꯤ ꯑꯃꯨꯛꯀ ꯂꯥꯝ ꯂꯥꯛꯇ꯭ꯔꯦꯗ ꯑꯃꯨꯛꯀ ꯀꯈꯏ ꯃꯟꯕꯗꯨꯗ
ꯑ ꯏ ꯂꯃꯦꯃꯦ
ꯍꯣꯏ ꯀꯨꯏꯔꯩꯗꯅ ꯅ ꯆꯥꯈꯤꯕꯗꯣ
ꯐꯗꯤ ꯍꯧ ꯆꯥꯛꯇ ꯈꯨꯗꯅꯏꯔꯤꯦ
ꯍꯣꯏ ꯅꯣꯏ ꯊꯦꯡ ꯆꯥꯕꯅꯤꯅꯦ
ꯎꯝ ꯎꯝ
ꯑꯩ ꯍꯣꯁꯇꯦꯜ ꯂꯩꯔꯤ ꯃꯇꯝꯁꯨ ꯑꯗꯨꯝ ꯑꯩꯈꯣꯏ ꯊꯦꯡ ꯑꯗꯨꯝ ꯆꯥꯏꯗ
ꯎ ꯍ ꯀꯩ ꯀꯩ ꯀꯩ ꯀꯩ ꯀꯩ ꯑ ꯀꯥꯏꯖ ꯍ ꯉꯕꯦ
ꯑꯩ ꯍꯧꯖꯤꯛꯇꯤ ꯃꯥꯁꯇꯔ ꯇꯧꯔꯤꯌꯦ
ꯑꯗꯨꯋꯥꯏꯗ
ꯍꯣꯏ ꯁꯅꯥꯍ ꯂꯩ ꯇꯦꯝ ꯌꯨꯗ
ꯎꯝ
ꯑꯩ ꯀꯣꯂꯦꯖ ꯀꯥꯕ ꯃꯇꯝꯗꯤ ꯄꯨꯡ ꯑꯃ ꯃꯈꯥꯏ ꯑꯦ ꯄꯨꯡ ꯐꯣꯔꯣ ꯃꯈꯥꯏꯗꯣꯝꯅ ꯑꯗꯨꯝ ꯆꯥꯕꯅꯦ ꯆꯥꯛꯁꯦ
ꯑꯣ
ꯑꯩꯈꯣꯏ ꯕꯦꯡꯒ꯭ꯂꯣꯔ ꯂꯩꯕ ꯇꯝꯅꯤꯀꯣ
ꯑꯥ
ꯄꯨꯡ ꯕꯔꯣ ꯃꯈꯥꯏꯗꯝ ꯀꯣꯂꯦꯖ ꯀꯥꯕ ꯃꯇꯝꯗꯣ ꯍꯣꯁꯇꯦꯜ ꯂꯩꯕ
ꯑ
ꯅꯤꯡꯣꯗ
ꯑꯣ ꯕꯦꯡꯒꯂꯣꯔꯗꯤ ꯇꯥꯃꯛꯛꯄ꯭ꯔꯥ
ꯕꯦꯡꯒ꯭ꯂꯣꯔ ꯃꯦꯡꯒ꯭ꯂꯣꯔ ꯕꯦꯡꯒꯡꯂꯣꯔ ꯃꯈꯥꯗ ꯕꯦꯡꯒ꯭ꯂꯣꯔꯒ ꯅꯛꯂꯦ
ꯑ ꯑꯜꯁꯤꯕꯦꯕ꯭ꯔ ꯀꯃꯦ
ꯑꯩꯅ ꯃꯦꯡꯒ꯭ꯂꯣꯔꯗ
ꯎꯝ
ꯅꯪ ꯕꯦꯡꯒ꯭ꯂꯣꯔ ꯀꯔꯝ ꯐꯥꯏ ꯂꯩꯕ꯭ꯔꯣ
ꯀꯩꯅ ꯀꯕ
ꯅꯪ ꯀꯔꯝꯕ ꯐꯥꯏꯜ ꯂꯩꯕꯕꯥ
ꯀꯩ ꯍꯥꯏꯂ
ꯀꯗꯥꯏ ꯐꯥꯏ ꯂꯩꯕ꯭ꯔꯥ ꯍꯥꯏꯕꯅꯤꯅꯦ ꯕꯦꯡꯒ꯭ꯂꯣꯔ ꯂꯩꯕ ꯃꯇꯝꯗꯣ
ꯑ ꯑꯗꯨ ꯀꯩꯩꯅꯗ
ꯎꯝ
ꯍꯗꯤ ꯏꯂ ꯏꯗꯨꯒꯂ ꯏ ꯀꯥꯏꯗꯅ ꯑꯩ ꯂꯩꯗꯨꯕꯨꯣ ꯀꯥꯏ ꯍꯥꯏꯥꯏꯗ ꯅ ꯀꯥꯎ ꯊ ꯈꯔꯕꯔꯦ
ꯅꯪ ꯕꯦꯡ꯭ꯂꯣꯔ ꯂꯩ ꯍꯥꯏꯕꯗꯨꯣ ꯗꯥꯏꯐꯥꯏ ꯑꯣꯏꯕ꯭ꯔ ꯍꯥꯏꯅꯗꯦ
ꯁꯨꯄꯔ
ꯑꯣ
ꯑ
ꯑꯩꯗꯤ ꯅꯨꯃꯤ ꯑꯅꯤ ꯈꯛꯇ ꯂꯩꯔꯝꯕ ꯕꯦꯡꯒꯂꯣꯔꯗꯤ ꯑꯗꯨꯕꯨ ꯕ ꯕꯦꯡꯒ꯭ꯂꯣꯔꯒꯤ ꯕꯦꯡꯒ꯭ꯂꯣꯔ ꯀꯥꯒ ꯀꯥꯕ ꯑꯗꯨꯝ ꯇꯝꯅꯀꯣ
ꯑ
ꯀꯨꯏꯅꯗꯤ ꯂꯩꯇꯦ ꯑꯩꯗꯤ
ꯍꯅꯨꯡꯣꯏꯥꯏ꯭ꯔꯣ ꯑꯣꯏꯔꯣꯗ
ꯑꯁ ꯑꯩꯈꯣꯏ ꯅꯣꯏ ꯕꯦꯡꯒ꯭ꯂꯣꯔꯁꯨ ꯑꯗꯨꯃꯥꯏꯅ ꯇꯧꯕ꯭ꯔꯥ ꯋꯦꯗꯔꯗꯣ ꯋꯤꯟꯗ ꯂꯩꯗꯕꯗꯣ
ꯑ ꯑꯗ ꯏꯟ ꯇꯔꯂꯥꯏꯇ ꯑ
ꯑꯗꯨ ꯑꯗꯨꯝ ꯍꯣꯜꯂꯤ ꯑꯗꯨꯝ ꯇꯧꯋꯀꯣ
ꯑꯥ
ꯑꯗꯨꯅꯦ ꯅꯣꯡꯁꯨ ꯅꯨꯡꯁꯥ ꯊꯣꯛꯂꯒ ꯈꯨꯇꯛꯇ ꯅꯣꯡ ꯇꯥꯕꯒꯨꯝꯕꯀꯧ ꯑꯗꯨꯝ ꯇꯧꯋꯅꯤ
ꯍꯣꯏ ꯍꯣꯏ ꯈꯨꯗꯛꯇ ꯑꯗꯨ ꯇꯥꯔꯣ ꯈꯪꯉꯧꯒꯅ
ꯅꯨꯡꯁꯥ ꯑꯗꯨꯝ ꯁꯥꯎꯅ ꯁꯥꯎꯅꯀꯣ
ꯎꯝ
ꯑꯩꯣꯏꯗꯤ ꯂꯩꯕ ꯍꯦꯛ ꯅꯨꯡꯉꯥꯏꯔ꯭ꯔꯗꯤ ꯁꯤꯕꯤꯁꯦ ꯑꯗꯨꯝ ꯆꯠꯄ ꯔꯥꯕꯦꯟ ꯁꯤꯗꯣ ꯈꯔ ꯅꯪꯅꯤꯅ
ꯍꯪ ꯑꯗꯨ ꯑꯗꯨ
ꯃ ꯑꯗꯨꯝ ꯇꯥꯔꯝꯅꯤ ꯍꯥꯏꯕ ꯑꯔꯥꯕꯦꯟꯁꯤ ꯍꯥꯏꯅꯀꯣ
ꯑꯣ
ꯑꯗꯨ ꯃꯅꯥꯛ ꯑꯗꯨ ꯃꯅꯥꯛꯇ ꯂꯩꯕꯅꯦꯕ ꯑꯩꯈꯣꯏꯗꯤ
ꯑꯗꯨꯗ ꯑꯗꯨꯝ ꯆꯠꯂꯦ ꯁꯥꯠꯂꯛꯄꯗ
ꯑꯩꯈꯣꯏ ꯃꯅꯥꯛꯇꯅꯤꯗꯣ
ꯑꯣ
ꯑꯩꯈꯣꯏ ꯂꯩꯐꯝꯗꯨꯒ ꯂꯨꯄꯥ ꯇꯔꯥ ꯃꯉꯥꯔ ꯀꯨꯟ ꯃꯉꯥꯔ ꯑꯗꯨꯃꯛꯇꯣ ꯍꯦꯛ ꯇꯧꯔꯒ ꯉꯥꯏꯥꯛꯇꯥꯡꯅꯤꯗ ꯑꯗꯨꯝ ꯇꯧꯔ ꯌꯥꯎꯔꯦ
ꯎꯝ ꯗꯤ ꯍꯧꯖꯤꯛ ꯍꯧꯖꯤꯛ ꯅ ꯑꯇꯣꯞꯄꯗ ꯑꯣꯏꯔꯦ
ꯀꯗꯥꯏ ꯂꯩꯔꯦꯕꯣ ꯍꯧꯖꯤꯛꯇꯤ
ꯀꯦꯞꯤꯇꯗ
ꯑꯣ ꯑꯩꯈꯣꯏꯒꯤ ꯀꯦꯄꯤꯇꯥꯜꯗꯣ ꯂꯩꯕ ꯅꯨꯡꯉꯥꯏꯕ꯭ꯔꯣ ꯑꯗꯨꯗꯨꯕꯣ
ꯍꯪꯗꯔꯦ ꯑꯗꯨ ꯑꯗꯨꯝ ꯑ ꯋꯦꯗꯔꯒꯤ ꯅꯠꯇꯕꯇꯕꯨꯗꯤ ꯅꯨꯡꯉꯥꯏꯕ ꯋꯥꯣꯏ ꯆꯔ ꯑ ꯄꯣꯁꯦ ꯀꯥꯖꯗꯤ ꯍꯥꯏꯥꯏ ꯇꯕ
ꯑꯗꯨ ꯑꯗꯨ ꯅꯅꯦ ꯗꯤꯋꯥꯂꯤ ꯃꯇꯝꯗꯒꯗꯗꯤ ꯑꯁ ꯂꯩꯕ ꯌꯥ ꯌꯥꯗꯦ ꯍꯥꯏꯅꯤ ꯅꯝꯗ
ꯑ
ꯄꯣꯂꯨꯁꯟꯗꯨꯣ ꯌꯥꯗꯅꯀꯣ
ꯑꯥ
ꯅꯨꯃꯤꯠ ꯑꯅꯤ ꯈꯛꯇꯛ ꯂꯥꯛꯑꯝꯃꯦ ꯑꯗꯨꯗ ꯑꯩ ꯁꯤ ꯍꯣꯏ ꯅꯍꯥꯟ ꯀꯦꯄꯤꯇꯥꯜ ꯂꯩꯐꯝꯗꯣ
ꯑ
ꯀꯨꯇꯣꯃꯤꯅꯥꯔꯒꯤ ꯃꯅꯥꯛꯇ ꯂꯥꯛꯄ
ꯑꯣ
ꯁꯤ ꯏꯝꯄꯦꯔꯤꯌꯦꯜ ꯍꯣꯇꯦꯜ ꯏꯝꯄꯦꯔꯤꯌꯦꯜ ꯍꯣꯇꯦꯜꯗꯣ ꯀꯌꯥ ꯍꯥꯏꯕ꯭ꯔꯥ ꯑꯗꯨꯗ ꯂꯥꯛꯂꯝꯃꯤ ꯅꯨꯃꯤꯠꯅꯤ ꯕꯤꯖꯤꯅꯦꯁꯀꯤ ꯂꯥꯛꯂꯝꯃꯦ
ꯑꯣ
ꯅꯨꯃꯤꯠ ꯑꯅꯤꯒꯤ ꯑꯗꯨꯒ ꯇꯨ ꯅꯥꯏꯠꯁ ꯑꯗꯨ ꯎꯝ ꯑꯗꯨꯒ ꯗꯥꯔꯦꯛ ꯑꯗꯨꯝ ꯍꯟꯕ
ꯑꯣ ꯀꯨꯏꯗ ꯅꯨꯃꯤꯠ ꯅꯤꯅꯤ ꯂꯩꯔꯃ ꯑꯗꯨꯝ ꯍꯟꯕ
ꯍꯣꯏ
ꯏꯕ ꯁ ꯂ ꯂꯩ ꯂꯩ
ꯀꯨꯖꯤꯩ ꯒ꯭ꯔꯤ ꯇꯧꯔꯤꯕ꯭ꯔ ꯅꯠꯇꯦ ꯍꯜꯂꯣ ꯇꯥꯕ꯭ꯔꯣ ꯇꯥꯕ꯭ꯔꯣ
ꯑꯥ
ꯀꯩꯗꯧꯔꯤꯕꯣꯖꯤꯦ ꯅꯪꯗꯤꯦ
ꯀꯩꯗꯧꯔꯤꯒꯦ ꯍꯥꯏꯕꯗꯤ ꯍꯧꯖꯤ ꯀꯩꯗꯧꯔꯤꯒꯦ ꯍꯥꯏꯔ
ꯑ ꯀꯩꯗꯧꯔꯤꯒꯦ
ꯑꯗꯨ ꯑꯗꯨ ꯍ ꯇꯝ ꯃꯒ ꯂꯩ
ꯑꯥ ꯐꯃꯨꯡꯗ ꯑꯗꯨꯝ ꯁꯦ ꯅꯨꯡꯒ ꯂꯩꯔꯝꯅꯤꯅꯦ
ꯍꯣꯏ
ꯍꯦꯟꯅꯕꯨ ꯅꯨꯡꯉꯥꯏꯕ꯭ꯔꯣ ꯑꯦꯁꯤ ꯅꯠꯇ꯭ꯔꯗꯤ ꯑꯦꯁꯤ ꯅꯠꯇ꯭ꯔꯗꯤ ꯂꯩꯕ ꯌꯥꯕ꯭ꯔꯣ ꯑꯗꯨꯗꯨꯕꯨꯣ
ꯁꯤꯗ ꯀꯨꯏꯅ ꯊꯥꯕꯗꯤ ꯌꯥꯝ ꯏꯪꯉꯦ ꯑꯩꯗꯣ
ꯎꯝ
ꯃꯤꯅꯤꯠ ꯃꯉꯥꯃꯨꯛ ꯊꯥꯕꯗ ꯌꯥꯝ ꯏꯡꯉꯦ ꯑꯗꯨꯒꯤ ꯑꯗꯨꯝ ꯃꯨ ꯊꯠꯂ
ꯀꯔꯤ ꯀꯔꯤ ꯍꯣꯠꯅꯔꯤꯕꯕꯣ ꯍꯣꯠꯅ ꯂꯩꯔꯤꯕꯅꯣ ꯅꯪꯗꯤ
ꯑ ꯁ ꯑꯅꯥꯕꯁꯦ ꯇ ꯍꯧꯔ ꯇꯥꯔꯦ
ꯑꯣ ꯐꯦꯃꯤꯂꯤ ꯃꯦꯝꯕꯔ ꯅꯥꯕ꯭ꯔꯣ
ꯅꯠꯇꯦ ꯑꯅꯥꯕꯁ꯭ ꯋꯥ ꯇꯧ ꯍꯥꯏꯕ
ꯑꯣ ꯑꯅꯥꯕ ꯁꯦꯕꯥ ꯇꯧꯕꯒꯤ ꯊꯕꯛꯇꯣ
ꯇꯧꯔꯤ ꯑ
ꯑꯥ ꯑꯁ ꯑꯩꯗꯤ ꯅꯣꯏ ꯐꯦꯃꯤꯂꯤꯒꯤ ꯅꯥꯕ꯭ꯔꯥ ꯌꯦꯡꯕ ꯂꯥꯛꯄ꯭ꯔꯥ ꯈꯟꯕ꯭ꯔ
ꯅꯠꯇꯦ
ꯐ ꯔꯃꯤꯅꯤ ꯑꯦ ꯑꯗꯨ ꯇꯦ
ꯑ ꯍ
ꯎꯝ ꯑꯩꯗꯤ ꯍꯥꯏꯔꯨꯕꯗ ꯈꯪꯗꯕ ꯑꯗꯨꯒꯤ
ꯍꯥꯏꯗꯤ ꯈꯟ ꯅ ꯃꯃꯃꯒ ꯀꯌꯥ ꯇꯕ꯭ꯔꯦ ꯌꯦ
ꯍꯒꯤꯌꯥ ꯇ ꯑꯗꯨ ꯏꯗꯤ ꯁꯤꯗꯤ
ꯑꯔ ꯈꯔꯕꯨꯗꯤ ꯇꯥꯕ
ꯎꯝ ꯃꯆꯤꯟ ꯏꯅꯥꯎꯗ ꯀꯌꯥ ꯂꯩꯕ꯭ꯔꯣ
ꯀꯥꯏꯗ ꯌꯎꯗ ꯏ ꯂꯣ ꯈꯥꯟ꯭ꯔꯦ ꯃꯖꯤꯛꯁꯦ ꯎ
ꯇꯥꯕ꯭ꯔꯣ
ꯇꯥꯏꯌꯦꯦ
ꯃꯆꯤꯟ ꯏꯅꯥꯎ ꯀꯌꯥ ꯂꯩꯕ꯭ꯔꯣ
ꯏꯆ ꯑ ꯑꯅꯤd
ꯑꯦ ꯅꯨꯄꯤꯒꯤꯌꯥꯔꯣ ꯅꯨꯄꯥꯒꯤꯌꯥꯔꯣ
ꯅꯨꯄꯤ ꯑꯃ ꯅꯨꯄꯥ ꯑꯃ
ꯑꯍꯥꯟ ꯑꯣꯏꯒꯗꯔꯥꯗꯣ ꯅꯪ ꯑꯄꯣꯝꯕ ꯑꯣꯏ ꯑꯄꯣꯝꯕꯤ ꯑꯣꯏꯕ꯭ꯔꯣ
ꯑꯠꯇꯕꯤ
ꯑꯣ ꯃꯌꯥꯝꯗꯤ ꯅꯪꯒ ꯂꯩꯃꯤꯟꯅꯕ꯭ꯔꯣ
ꯂꯩ
ꯑꯣ
ꯏꯌꯥꯝꯁꯤꯡ ꯁꯤꯗ ꯊꯕꯛ ꯑꯃ ꯇꯧꯕ
ꯑꯣ
ꯎꯝ
ꯑꯩꯅ ꯏꯆꯤꯟ ꯏꯅꯥꯎ ꯃꯔꯤ ꯂꯩꯌꯦ ꯅꯨꯄꯤ ꯑꯃ ꯅꯨꯄꯥ ꯑꯍꯨꯝ ꯎꯝ
ꯅꯨꯄꯤꯅ ꯑꯇꯣꯡꯕꯤ ꯑꯣꯏꯔꯝꯗꯧ
ꯑꯩ ꯑꯩꯅꯦ ꯇꯣꯝꯕꯅꯤ ꯀꯩꯅꯣ
ꯑꯣ ꯑꯇꯣꯝꯕ
ꯇꯣꯝꯕꯅꯦ
ꯅꯨꯄꯤꯗꯨ ꯅ ꯀꯔꯤ ꯑꯍꯥꯜ
ꯅꯨꯄꯤꯅ ꯑꯍꯟ ꯑꯉꯥꯡ ꯑꯍꯨꯝ ꯑꯉꯥꯡ ꯑꯍꯨꯝ ꯑꯣꯏꯈ꯭ꯔꯦꯗ ꯑꯍꯟꯅꯤ
ꯑꯣ ꯃꯌꯨꯝ ꯄꯥꯟꯒ꯭ꯔꯕ
ꯍꯣꯏ ꯄꯥꯡꯈ꯭ꯔꯦ ꯑꯉꯥꯡ ꯑꯍꯨꯝ ꯂꯩꯔꯦ ꯃꯥꯗꯤ
ꯑꯣ ꯕ꯭ꯔꯣ ꯖꯤꯁꯨ ꯕꯔꯣꯅꯥ ꯍꯜꯂꯝꯗꯧ ꯀꯟꯕꯥ ꯈꯪꯗꯦ ꯂꯥꯁ ꯇꯥ ꯑꯩꯅ ꯍꯥꯜꯂꯝꯗꯣꯢꯅꯦ
ꯑꯩꯗꯤ ꯀꯨꯟꯊ꯭ꯔꯥ ꯌꯧꯔꯦ
ꯃꯥꯟꯗꯤ ꯃꯥꯅ ꯇꯧꯔꯦ ꯇꯣ ꯈꯔꯕꯨꯗꯤ ꯍꯥꯜꯂꯦ
ꯑꯩꯗꯤ ꯀꯨꯟꯊ꯭ꯔꯥꯅꯤ
ꯑ ꯇꯨ ꯌꯥ ꯌꯧꯔꯦ
ꯑꯣ ꯑꯩꯉꯣꯡꯗꯒꯤ ꯈꯔ ꯍꯥꯜꯂꯦ
ꯑꯝ
ꯌꯥꯝꯅ ꯅꯠꯇꯦ ꯈꯤꯇꯪ ꯈꯛꯇꯅꯦ
ꯈꯤꯇꯪ ꯈꯤꯇꯪꯂꯣ
ꯑꯥꯎ
ꯑꯩꯗꯤ ꯑꯦꯀꯥꯗꯃꯤꯛ ꯑꯦꯗꯁꯀꯤꯒ ꯑꯩꯒ ꯄꯣꯛꯕꯒ ꯑꯗꯨꯝ ꯗꯥꯏꯔꯦꯛ ꯊꯝꯕ ꯑꯗꯨꯒꯤ ꯑꯦꯛꯒꯗꯤꯃꯤꯛ
ꯎꯝ ꯑꯩ ꯇꯝꯐꯝꯗꯣ ꯅꯥꯒꯥꯂꯦꯟꯗ ꯇꯝꯕ ꯕꯣꯠꯀꯤ ꯃꯇꯝꯗꯣ
ꯑꯥ
ꯃꯅꯤꯄꯨꯔꯗꯕꯨꯗꯤ ꯑꯗꯨꯝ ꯆꯍꯤꯗ ꯑꯗꯨꯝ ꯃꯦꯇ꯭ꯔꯤꯛ ꯊꯥꯅꯕ ꯍꯥꯏꯅ ꯌꯥꯝꯗꯕꯤꯗ ꯊꯝꯅꯥꯏꯌꯦꯅꯀꯣ
ꯑꯥ
ꯑꯥꯗꯗꯤ ꯌꯥꯗꯕ ꯗꯥꯏꯔꯦꯛ ꯄꯨꯔꯛꯄꯗꯣ ꯑꯗꯨꯝ ꯊꯝꯒꯗꯕꯅꯤ ꯍꯥꯏꯅꯀꯣ ꯐꯝꯕ ꯑꯗꯨ ꯊꯝꯕꯒꯤꯅꯤ